ꯏꯅꯥꯎ
ꯍꯥꯎ ꯏꯆꯦ
ꯆꯥꯛꯀ ꯆꯥꯔꯕꯣ ꯀꯩ ꯇꯧꯔꯤꯒꯦ
ꯆꯥꯛ ꯆꯥꯔꯦ꯫
ꯀꯩꯖꯥꯡ ꯆꯥꯔꯒꯦ
ꯎꯝ ꯍꯋꯥꯏꯒ ꯀꯥꯡꯉꯧꯒ ꯆꯥꯔꯦ
ꯑꫭ꯫
ꯏꯆꯦꯗꯤ ꯆꯥꯔꯕꯣ꯫
ꯑꯩꯖꯨ ꯆꯥꯔꯦ ꯑꯩꯅ ꯅꯃꯔꯥ ꯏꯔꯣꯟꯕꯒ ꯑꯗꯒꯤ ꯈꯥꯃꯦꯟ ꯀꯥꯡꯉꯧꯒ ꯆꯥꯔꯦ꯫
ꯑꯣ ꯑꯁ ꯃꯤ ꯃꯌꯥꯝꯒꯤ ꯆꯥꯛ ꯊꯣꯡꯉꯨꯕꯅꯤꯅꯦ ꯋꯥꯅ ꯂꯣꯏꯔꯤ ꯏꯁꯥꯥꯁꯦ꯫
ꯑꯩꯃꯥ ꯅꯣꯏ ꯏꯃꯨꯡ ꯃꯤ ꯀꯌꯥ ꯆꯥꯒꯦ ꯍꯥꯏꯁꯦ ꯌꯥꯝ ꯌꯥꯝꯕ꯭ꯔꯣ꯫
ꯌꯥꯝꯃꯦ ꯃꯤ ꯎꯝ ꯇ꯭ꯔꯥꯉꯥꯃꯨꯛ ꯆꯥꯏꯌꯦ꯫
ꯃꯥ ꯀꯩꯅꯣ ꯍꯥꯏꯁꯤꯕꯣ꯫
ꯑꯩꯈꯣꯏꯒꯤ ꯍꯣꯁꯇꯦꯜ ꯍꯣꯁꯇꯦꯜ ꯊꯝꯃꯦꯕ
ꯑꯣ꯫
ꯑꯗꯨꯗꯨꯒꯤ ꯃꯤ ꯃꯌꯥꯝꯗꯨꯒꯤ ꯆꯥꯛ ꯊꯣꯡꯕꯗꯅꯦ ꯋꯥꯕꯅ ꯁꯤꯒꯦ ꯇꯧꯋꯦ ꯉꯥꯏꯍꯥꯛꯇꯪ ꯐꯝꯒꯦꯕꯨ ꯁꯪꯗꯦ
ꯍꯩꯃ ꯅꯣꯏ ꯃꯤ ꯌꯥꯝ ꯂꯩꯔꯝꯃꯤ ꯖꯥꯠꯅꯤꯅ꯫
ꯑꯩꯈꯣꯏ ꯑꯩꯈꯣꯏ꯫ ꯑ ꯁꯥꯇ꯭ꯔ ꯑꯣꯏꯗꯣꯏꯅꯦ ꯑꯩꯈꯣꯏ ꯐꯦꯃꯤꯂꯤꯕꯨꯗꯤ ꯐꯥꯏꯚ ꯑꯣꯏꯗꯣꯏꯅꯦꯕꯀꯣ꯫
ꯑ ꯃꯤ ꯃꯉꯥ꯫
ꯇ꯭ꯔꯒꯩꯅ ꯇꯔꯥꯃꯨꯛ ꯊꯝꯕ ꯑꯗꯨꯃꯥꯏꯅ꯫
ꯑꯣ꯫
ꯑ ꯑꯃꯕꯨꯗꯤ ꯀꯩꯅꯣ ꯃꯌꯥꯡꯅꯦ ꯃꯥꯕꯨꯗꯤ ꯃꯦꯔꯥꯃꯦꯁ ꯑꯣꯏꯅ ꯆꯥꯖꯩꯌꯦꯕꯀꯣ꯫ ꯑꯗꯨ ꯑꯣꯏꯔꯒꯁꯨ꯫ ꯃꯥꯒꯤ ꯄꯩꯈꯥ ꯀꯩꯀꯩ ꯇꯧꯕꯗ ꯑꯩꯈꯣꯏꯗ ꯑꯗꯨꯝ ꯆꯥꯛ ꯍꯥꯞꯄ ꯈꯣꯠꯄ ꯑꯗꯨꯝ ꯇꯧꯔꯤꯕ ꯍꯧꯖꯤꯛꯁꯦ ꯃꯥꯒꯤ ꯄꯩꯈꯥ ꯂꯩꯌꯦꯅ꯫ ꯑꯗꯨꯒ ꯑꯇꯩꯗꯨꯗꯤ ꯑ ꯁꯤꯖ ꯍꯣꯁꯄꯤꯇꯥꯜꯒꯤ ꯑꯈꯣꯏꯒꯤ ꯁꯥꯇ꯭ꯔꯒꯩ ꯑꯣꯏꯗꯣꯏꯅꯦꯕ ꯗꯣꯛꯇꫪ ꯇꯝꯕꯒꯩꯅꯦꯕ ꯂꯩꯔꯤꯁꯤꯅ꯫
ꯌꯥꯔꯦ ꯊꯥ ꯃꯁꯤꯖꯥ ꯍꯣꯁꯄꯤꯇꯥꯜ
ꯁꯣꯄꯣꯏ ꯇꯦ
ꯃꯦꯗꯤꯀꯦꯜ ꯇꯝꯕ ꯁꯥꯇ꯭ꯔꯈꯩ ꯂꯩꯌꯦ ꯍꯥꯏꯔꯛꯑꯣ ꯑꯣꯏꯅ ꯗꯥꯏꯔꯦꯛ ꯄꯟꯒꯅꯣꯕ ꯑꯗꯨꯃꯥꯏꯅ ꯁꯤ ꯁꯤꯖꯅꯨꯡ ꯑꯗꯨ ꯗꯥꯏꯔꯦꯛ ꯄꯥꯜꯂꯒꯦ ꯎꯝ ꯐꯔꯦ ꯎꯝ ꯇꯧ ꯀꯦ